ꯍꯅ
ꯑꯩꯁꯦ ꯅꯨꯃꯤꯠꯇ ꯇꯥꯁꯜꯂꯛꯄꯁꯤꯗ ꯍꯥꯏꯗꯤ ꯆꯥꯛ ꯏꯁꯤꯡ ꯊꯣꯡꯒꯦꯅ ꯍꯥꯏꯗꯤ ꯑꯩꯅꯕꯨꯗꯤ ꯊꯣꯡꯉꯔꯣꯏ ꯑꯗꯣ ꯑꯩꯈꯣꯏ ꯏꯆꯦꯅ ꯊꯣꯡꯗꯣꯏꯅꯦ ꯑꯗꯣ ꯑꯩꯁꯦ ꯏꯟꯖꯥꯡ ꯅꯥꯄꯤ ꯀꯩꯀꯥ ꯁꯦꯝꯃꯝꯃꯤꯅꯦ
ꯀꯔꯤꯟꯖꯥꯡ ꯀꯔꯤꯖꯥꯡ ꯊꯝꯗꯣꯏꯅꯣ
ꯉꯁꯤꯁꯦ ꯍꯥꯏꯗꯤ ꯉꯁꯤꯁꯦ ꯑꯣꯝꯁꯨꯣꯡ ꯆꯥꯛꯅꯦꯩ ꯑꯗꯨꯗꯨꯅ ꯏꯟꯁꯥꯡꯁꯦ ꯑꯆꯝꯕ ꯑꯣꯏꯅ ꯆꯥꯔꯒꯦ ꯑꯩꯈꯣꯏꯒꯤ ꯆꯝꯐꯨꯠ ꯑꯃ ꯐꯨꯠꯂꯒꯦ ꯑꯗꯨꯗꯨꯒ ꯀꯥꯡꯒꯧ ꯑꯃ ꯉꯧꯒꯦꯅꯅꯦ ꯑꯩꯈꯣꯏ ꯍꯤꯡꯒꯣꯜꯗꯒꯤ ꯉꯁꯥꯏ ꯍꯋꯥꯏ ꯑꯁꯥꯡꯕꯤꯗꯣ ꯈꯔ ꯍꯦꯛꯑꯦ ꯑꯗꯨ ꯍꯋꯥꯏꯁꯥꯡꯕꯤ ꯑꯗꯒꯤ ꯑꯂꯨ ꯀꯩꯀꯥ ꯑꯗꯨꯝ ꯈꯪꯗꯦ ꯀꯥꯡꯒꯧꯒꯤ ꯃꯆꯜ ꯀꯩꯀꯥ ꯈꯔ ꯁꯦꯝꯃꯝꯃꯤꯅꯦ
ꯑꯆꯣ ꯅꯣꯏꯒꯤ ꯍꯤꯡꯒꯣꯜꯗ ꯊꯥꯕ ꯍꯋꯥꯏ ꯑꯁꯥꯡꯒꯤꯁꯦ ꯍꯗ ꯍꯥꯏ ꯗꯤ ꯅꯣꯏ ꯛꯇꯅ ꯆꯥꯅꯕꯒꯤ ꯑꯣꯏꯕ꯭ꯔꯥ ꯅꯠꯇ꯭ꯔꯒꯅ ꯑꯗꯨꯝ ꯌꯣꯟꯅꯕꯁꯨ ꯑꯣꯏꯕ꯭ꯔꯥ
ꯑꯩꯈꯣꯏ ꯍꯋꯥꯏ ꯑꯁꯥꯡꯕꯤꯁꯦ ꯑꯗꯨꯝ ꯍꯥꯏꯗꯤ ꯍꯋꯥꯏ ꯑꯁꯥꯡꯕꯤꯁꯤꯗꯤ ꯌꯥꯝ ꯌꯥꯝ ꯄꯥꯟꯒꯟꯕꯅꯤꯅꯅꯦ ꯑꯗꯨꯝ ꯑꯩꯈꯣꯏꯗꯪꯅ ꯆꯥꯕꯁꯤꯗꯤ ꯀꯩꯁꯨ ꯉꯝꯗꯕꯅꯤꯅ ꯑꯗꯨꯝ ꯃꯤꯉꯣꯟꯗꯁꯨ ꯑꯗꯨꯝ ꯈꯔ ꯊꯥꯗꯣꯛꯑꯦ ꯑꯩꯈꯣꯏꯒꯤ ꯑꯗꯨꯗ ꯍꯥꯏꯗꯤ ꯕꯖꯥꯔꯒꯤ ꯄꯐꯝꯗ ꯆꯠꯄ ꯈꯣꯠꯄ ꯏꯅꯦꯦꯛ ꯌꯥꯝ ꯂꯩꯕ ꯑꯗꯨꯗ ꯃꯣꯏꯗ ꯍꯥꯏ ꯃꯄꯨꯟꯁꯤꯗ ꯂꯨꯄꯥ ꯀꯨꯟꯒꯤ ꯑꯩꯈꯣꯏꯅ ꯑꯍꯨꯝ ꯑꯍꯨꯝ ꯁꯥꯔꯒꯒꯨꯝꯕ ꯄꯤꯔꯗꯅ ꯑ ꯑꯗꯨ ꯃ ꯄꯨꯟꯖꯞ ꯐꯖꯏꯕ ꯑꯩꯈꯣꯏꯒꯤꯗꯤ ꯑꯗꯨꯗꯨꯅ ꯃꯣꯏꯅ ꯍꯥꯏꯗꯤ ꯂꯨꯄꯥ ꯇꯔꯥꯃꯨꯛ ꯁꯦꯟꯗꯣꯡ ꯑꯣꯏꯔꯒ ꯍꯥꯏꯗꯤ ꯇꯔꯥ ꯇꯔꯥꯒꯨꯝꯕꯗ ꯌꯣꯟꯕ ꯂꯨꯄꯥ ꯇꯔꯥ ꯁꯨꯃꯥꯏ ꯇꯣꯡꯕ ꯁꯨꯃꯥꯏꯅ ꯇꯧꯔꯒ ꯌꯣꯟꯕꯖꯥꯠꯅꯤ ꯃꯣꯏꯒꯤꯁꯦ
ꯑꯣ ꯅꯣꯏꯅ ꯊꯥꯗꯣꯛꯄꯗꯅ ꯀꯌꯥꯗ ꯊꯥꯗꯣꯛ ꯁꯕ
ꯑꯩꯈꯣꯏꯅ ꯊꯥꯗꯣꯛꯄꯁꯤꯅ ꯍꯥꯏꯗꯤ ꯀꯨꯟꯒꯤ ꯃꯄꯨꯟ ꯑꯍꯨꯝ ꯇꯧꯔꯦꯕꯀꯣ ꯑꯗꯨꯗꯨꯒ ꯃꯣꯏꯅ ꯃꯄꯨꯟ ꯑꯃꯗ ꯇꯔꯥ ꯇꯔꯥ ꯑꯣꯏꯔꯒ ꯍꯥꯏꯗꯤ ꯃꯄꯨꯟ ꯑꯍꯨꯝꯗꯨꯗꯗꯤ ꯂꯨꯄꯥ ꯀꯨꯟꯊ꯭ꯔꯥ ꯁꯤꯠꯂꯦꯗꯅ ꯑꯗꯨꯗꯗꯨꯒ ꯍꯥꯏꯗꯤ ꯇꯔꯥ ꯑꯗꯨꯅ ꯃꯣꯏꯒꯤ ꯁꯦꯟꯗꯣꯡ ꯑꯣꯏꯁ ꯕ ꯍꯥꯏꯇꯥꯔꯦ ꯕꯔꯥ ꯀꯩꯀꯥ
ꯑꯣ ꯑꯗꯣ ꯅꯣꯏꯒꯤ ꯍꯤꯡꯒꯣꯜꯁꯦ ꯍꯥꯏꯗꯤ ꯑꯇꯩ ꯑꯇꯩ ꯀꯩ ꯀꯩ ꯍꯧꯒ
ꯑꯩꯈꯣꯏ ꯏꯤꯡꯈꯣꯜꯁꯦ ꯍꯥꯏꯗꯤ ꯑꯗꯨꯝ ꯆꯥꯎꯕꯅꯤꯅꯅꯦ ꯑꯗꯨꯝ ꯐꯅꯌꯥꯝ ꯊꯥꯕ ꯌꯥꯏꯑ ꯍꯥꯏꯗꯤ ꯍꯋꯥꯏ ꯑꯁꯥꯡꯕꯤ ꯊꯥꯔꯦ ꯑꯗꯒꯤ ꯑꯩꯈꯣꯏ ꯚꯦꯂꯦꯟꯇ꯭ꯔꯤꯁꯨ ꯊꯥꯏꯌꯦ ꯕꯂꯟꯗ꯭ꯔꯤ ꯀꯁꯤꯦ ꯌꯥꯝ ꯐꯈ꯭ꯔꯖꯥꯠꯅꯤ ꯑꯗꯒꯤ ꯑꯗꯨꯝ ꯃꯔꯣꯏ ꯄꯥꯡꯁꯨ ꯂꯣꯏꯅ ꯁꯨꯔꯦ ꯑꯗꯒꯤ ꯈꯥꯃꯦꯟꯁꯦ ꯃꯈꯜ ꯑꯅꯤ ꯑꯗꯨꯝ ꯐꯩꯗꯣꯝ ꯑꯅꯤ ꯑꯅꯤꯃꯨꯛ ꯊꯥꯔꯦ ꯍꯥꯏꯗꯤ ꯈꯥꯃꯦꯟ ꯑꯁꯥꯡꯕ ꯈꯔ ꯃꯨꯕꯗꯣ ꯑꯗꯨꯅꯦ ꯑꯗꯒꯤ ꯑꯩꯈꯣꯏ ꯈꯥꯃꯦꯟ ꯃꯇꯨꯝ ꯇꯥꯕ ꯑꯁꯪꯕ ꯑꯆꯧꯕꯗꯣ ꯑꯗꯨ ꯌꯥ ꯑꯗꯒꯤ ꯑꯁ ꯌꯦꯟꯗꯦꯝꯃꯣ ꯑꯗꯒꯤ ꯑꯩꯈꯣꯏꯒꯤ ꯃꯄꯥꯟ ꯃꯄꯥꯟꯗꯨꯗꯅ ꯁꯧꯒ꯭ꯔꯤ ꯄꯥꯝꯕꯤꯒꯨꯝꯕ ꯑꯗꯒꯤ ꯆꯨꯖꯥꯛꯀꯨꯝꯕ ꯑꯗꯨꯒꯨꯝꯕꯁꯨ ꯑꯗꯨꯝ ꯄꯥꯂꯦ ꯑꯗꯨꯝ ꯐꯅꯌꯥꯝꯅ
ꯑꯗꯣ ꯍꯥꯏꯗꯤ ꯍꯋꯥꯏ ꯅꯠꯇꯕ ꯅꯣꯏꯒꯤ ꯑꯇꯩ ꯑꯇꯩ ꯄꯥꯟꯕꯈꯩꯁꯦ ꯁꯤꯁꯨ ꯑꯗꯨꯝ ꯍꯥꯏꯗꯤ ꯌꯣꯟꯕ꯭ꯔꯥ
ꯁꯤꯁꯦ ꯎꯝ ꯑꯗꯨꯝ ꯈꯥꯃꯦꯟ ꯀꯩꯀꯩꯁꯤꯗꯤ ꯍꯥꯏꯗꯤ ꯑꯩꯈꯣꯏ ꯏꯃꯨꯡꯗꯤ ꯃꯤꯁꯨ ꯌꯥꯝꯗꯕꯅꯤꯅ ꯑꯗꯨꯝ ꯆꯥꯕ ꯉꯝꯗꯕꯅꯤꯅ ꯑꯗꯨꯝ ꯊꯥꯗꯤ ꯊꯥꯗꯣꯛꯑꯦ ꯑꯗꯣ ꯍꯥꯏꯗꯤ ꯎ ꯐꯩꯗꯣꯝ ꯑꯅꯤ ꯑꯅꯤꯃꯨꯛ ꯈꯈꯤꯇꯪꯅꯤꯅ ꯍꯥꯏꯗꯤ ꯌꯥꯝ ꯀꯟꯅ ꯊꯥꯗꯣꯛꯄꯕꯨꯗꯤ ꯉꯝꯗ꯭ꯔꯦ ꯑꯗꯣ ꯑꯩꯈꯣꯏꯒꯤ ꯑꯄꯥꯝꯕ ꯈꯔꯁꯦ ꯑꯩꯈꯣꯏꯒꯤ ꯆꯥꯅꯕ ꯈꯔ ꯊꯝꯍꯧꯔꯒ ꯑꯗꯨꯝ ꯌꯣꯟꯊꯣꯛꯑꯦ ꯑꯗꯣ ꯑꯩꯁꯦ ꯅꯪꯉꯣꯟꯗ ꯀꯩꯅꯣꯝꯇ ꯍꯥꯏꯒꯦ ꯇꯧꯔꯝꯕꯅꯦ ꯅꯣꯏꯒꯤ ꯃꯅꯤꯡꯒꯤ ꯁꯝꯕꯜꯗ ꯑꯩꯈꯣꯏ ꯅꯣꯡꯃꯪꯈꯥ ꯄꯥꯟꯕꯗꯣ ꯑꯗꯨꯗꯨ ꯄꯥꯜꯂꯤꯕ꯭ꯔꯣ
ꯎ ꯄꯥꯕꯤꯦ
ꯑꯣ ꯑꯩꯁꯦ ꯍꯥꯏꯕꯗꯤ ꯉꯔꯥꯡ ꯅꯍꯥꯟꯗꯒꯤꯅꯦ ꯂꯣꯛꯁꯦ ꯈꯔ ꯈꯔ ꯊꯨꯝꯒꯦ ꯊꯨꯝꯒꯦ ꯇꯧꯕ ꯑꯗ ꯑꯩꯁꯦ ꯍꯤꯗꯥꯛꯁꯨ ꯈꯔ ꯆꯥꯔꯒ ꯌꯦꯡꯉꯕꯅꯦ ꯑꯗꯨꯗ ꯑꯩꯈꯣꯏ ꯏꯁꯇꯤꯝ ꯇꯧꯕꯗꯣ ꯅꯣꯡꯃꯪꯈꯥꯅ ꯑꯗꯨꯗꯨꯁꯨ ꯇꯧꯅꯤꯡꯕ ꯍꯥꯏꯗꯤ ꯑꯗꯨꯁꯨ ꯌꯥꯝ ꯐꯩꯗꯅ ꯑꯩꯈꯣꯏ ꯉꯍꯥꯟꯋꯥꯏ ꯑꯗꯨꯝ ꯇꯧꯔꯛꯄꯅꯤꯅ ꯑꯗꯨꯣ ꯑꯩꯈꯣꯏ ꯁꯥꯏ ꯗꯗꯤ ꯍꯥꯏꯗꯤ ꯅꯣꯡꯃꯪꯈꯥꯁꯦ ꯑꯝꯇ ꯄꯥꯟꯅꯗꯦꯕ ꯑꯗꯨꯗ ꯑꯗꯨꯅ ꯅꯣꯏꯗ ꯑꯩꯁꯦ ꯅꯣꯡꯃ ꯍꯦꯛ ꯃꯥ ꯂꯥꯛꯀꯦꯅ ꯇꯧꯔꯝꯃꯤꯅꯦ
ꯂꯥꯛꯑꯣ ꯃꯌꯥꯝ ꯄꯥꯜꯂꯦ ꯍꯥꯏꯗꯤ ꯍꯟꯗꯛ ꯅꯣꯡ ꯀꯀꯥ ꯈꯔꯒ ꯆꯨꯈꯤꯕꯗꯨꯒꯀꯣ ꯑꯗꯒꯤ ꯑꯩꯈꯣꯏꯅ ꯑ ꯍꯥꯏꯕ ꯅꯣꯡꯃꯪꯈꯥ ꯍꯥꯏꯗꯨꯗꯤ ꯑꯗꯨꯃꯥꯏꯅ ꯅꯥꯔꯛꯄꯒꯨꯝꯕ ꯀꯥꯟꯗ ꯈꯛꯇ ꯁꯤꯖꯤꯟꯅꯕꯅꯤ ꯀꯤꯝ ꯁꯤꯖꯤꯅꯕ ꯄꯣꯠꯂꯣꯏꯇꯕꯅꯤꯅ ꯃꯥꯗꯤ ꯐꯖꯅ ꯑꯗꯨꯝ ꯄꯥꯜꯂꯦꯕ ꯍꯖꯤꯗꯤ ꯄꯥꯝꯕꯤ ꯌꯥꯝꯅ ꯋꯥꯡꯉꯗꯔꯦ ꯐꯖꯔꯦ ꯌꯦꯡꯕꯗ
ꯑꯣ ꯑꯗꯣ ꯍꯥꯏꯗꯤ ꯁꯝꯕꯟ ꯑꯣꯏꯅ ꯂꯩꯕꯅꯤꯅ ꯅꯣꯏꯒꯤꯗꯨꯗꯤ ꯍꯥꯏꯗꯤ ꯃꯇꯣꯟ ꯃꯇꯣꯟꯗꯨꯗꯤ ꯈꯔ ꯈꯔ ꯊꯥꯗꯠꯂꯣ ꯅꯠꯇ꯭ꯔꯒꯗꯤ ꯁꯨꯝ ꯋꯥꯡꯈꯠꯈ꯭ꯔꯗꯤ ꯕꯦꯔꯥ ꯀꯥꯅꯤꯗꯅ ꯑꯗꯨꯅ ꯃꯇꯣꯟꯗꯣ ꯊꯥꯗꯠꯂ ꯊꯥꯗꯠꯂꯒꯅꯦ ꯑꯩꯈꯣꯏ ꯅꯦꯝ ꯁꯝꯕꯜ ꯑꯣꯏꯅ ꯑꯗꯨꯝ ꯂꯩꯍꯜꯂꯣꯕ
ꯍꯣꯏ ꯑꯗꯣ ꯍꯧꯖꯤꯛ ꯂꯥꯛꯑꯣ ꯅꯪ ꯑꯗꯨꯝ ꯑꯗꯨꯗꯨꯒ ꯃꯇꯣꯟꯗ ꯑꯣꯏꯔꯁꯨ ꯑꯗꯨꯝ ꯂꯧꯥꯛꯑꯣꯣ ꯂꯥꯛꯑꯣ
ꯍꯣꯏ ꯑꯩꯁꯨ ꯅꯣꯏꯗꯒꯤ ꯃꯇꯣꯟꯗꯣ ꯈꯔ ꯂꯧꯔꯒ ꯑꯩꯈꯣꯏꯒꯤ ꯑꯁꯣꯝꯒꯤ ꯍꯤꯡꯒꯣꯜꯒꯤ ꯀꯥꯆꯤꯟꯗꯨꯗ ꯈꯔ ꯊꯥꯖꯤꯟꯒꯦ ꯇꯧꯕꯅꯦ ꯍꯥꯏꯗꯤ ꯃꯥꯗꯤ ꯃꯇꯣꯟꯅꯁꯨ ꯍꯧꯕ ꯉꯝꯕꯅꯤꯅ ꯍꯥꯏꯗꯤ ꯅꯥꯔꯛ ꯈꯣꯠꯂꯛꯑꯀꯥꯟꯗ ꯁꯨꯝ ꯅꯨꯡꯉꯥꯏꯇꯦꯕ ꯊꯣꯛꯀ ꯀꯥꯏꯖꯦ ꯑꯗꯨꯅ ꯑꯩꯁꯨ ꯁꯝꯕꯟꯒꯤ ꯃꯑꯣꯡꯗ ꯍꯥꯏꯇꯥꯔꯦ ꯄꯔꯤꯡ ꯑꯃ ꯑꯅꯤꯇ ꯊꯥꯖꯤꯟꯒꯦꯅ ꯈꯜꯂꯝꯃꯤꯅꯤ ꯋꯥꯈꯜꯁꯤꯗ ꯑ ꯑꯗꯨꯗꯣ ꯏꯆꯦ ꯑ ꯅꯣꯏꯒꯤ ꯀꯩꯅꯣꯗꯣ ꯁꯣꯝꯒꯤ ꯅꯣꯏ ꯍꯤꯡꯒꯣꯜ ꯃꯇꯣꯟꯒꯤ ꯑꯁꯣꯝꯗ ꯑꯩꯈꯣꯏ ꯎꯊꯨꯝ ꯄꯥꯝꯕꯤ ꯑꯃ ꯍꯧꯕꯗꯣ
ꯎꯝ
ꯑꯗꯨꯗꯨꯕꯨ ꯍꯥꯏꯗꯤ ꯃꯇꯣꯟ ꯆꯣꯡꯕ꯭ꯔꯣ ꯍꯧꯖꯤꯛꯁꯤꯕꯣ
ꯀꯔꯤ ꯄꯥꯝꯕꯤ ꯎꯊꯨꯝ ꯄꯥꯝꯕꯤ ꯍꯥꯏꯕ꯭ꯔꯣ ꯅꯠꯇ꯭ꯔꯣ ꯆꯣꯡꯉꯦ ꯎꯊꯨꯝ ꯄꯥꯝꯕꯤꯗꯤ ꯆꯣꯡꯉꯦ ꯍꯧꯥꯎꯖꯤꯛ ꯁꯗꯝ ꯁꯣꯡꯉꯤ ꯈꯔꯗꯤ ꯑꯗꯣ ꯑꯩꯈꯣꯏ ꯍꯟꯗꯛꯁꯦ ꯈꯔ ꯍꯦꯛꯑꯒ ꯁꯥꯒ꯭ꯔꯦꯕ ꯑꯗꯨ ꯑꯗꯨꯅ ꯌꯥꯟ ꯗꯤ ꯁꯣꯡꯕ ꯑꯣꯏꯗꯦ ꯑꯗꯣ ꯑꯗꯨꯅꯤ ꯁꯤꯗꯗꯤ ꯑꯗꯨꯝ ꯆꯣꯡ ꯅꯪ
ꯑꯣ ꯍꯣꯏ ꯑꯩꯁꯦ ꯍꯥꯏꯗꯤ ꯎꯝ ꯏꯔꯣꯝꯕꯕꯨꯗꯤ ꯉꯥꯏꯍꯥꯛ ꯆꯥꯏ ꯑꯗꯣ ꯎꯊꯨꯝꯁꯦ ꯀꯥꯡꯁꯨꯁꯨ ꯌꯥꯝ ꯍꯥꯎꯋꯦꯅ ꯍꯥꯏꯕ ꯑꯗ ꯁꯨꯝ ꯌꯦꯡꯅꯤꯡꯕ ꯍꯥꯏꯇꯥꯔꯦ ꯏꯔꯣꯝꯕꯕꯨꯗꯤ ꯆꯥꯔꯦ ꯑꯗ ꯀꯥꯡꯁꯨꯗꯣ ꯑꯝꯇ ꯆꯥꯗ꯭ꯔꯤꯕ ꯑꯗꯨꯗꯨꯅ
ꯎ ꯄꯥꯝꯕꯤꯕꯨꯗꯤꯅꯦ ꯍꯥꯏꯗꯤ ꯃꯣꯏꯗꯤ ꯀꯃꯥꯏꯅꯣꯗꯤ ꯈꯪꯗꯦ ꯑꯗꯨ ꯃꯣꯏꯗꯤ ꯄꯥꯝꯕꯤ ꯃꯆꯥ ꯃꯆꯥꯁꯦ ꯃꯌꯥꯝ ꯍꯧꯒꯠꯂꯛꯑꯦꯕ ꯑꯗꯨꯣ ꯑꯗꯩ ꯑꯗꯨꯃꯥꯏꯅ ꯃꯆꯥ ꯃꯆꯥ ꯍꯧꯕ ꯃꯌꯥꯝ ꯂꯩꯗꯔꯤꯗꯨꯅ ꯑꯗꯨꯝ ꯅꯪ ꯑꯗꯨꯝ ꯅꯣꯡꯃ ꯈꯔ ꯍꯦꯛꯄ ꯂꯥꯛꯄ ꯀꯥꯟꯗꯨꯒ ꯄꯗ ꯑꯗꯨꯝ ꯄꯂꯨꯄꯒ ꯑꯗꯨꯝ ꯁꯥꯥꯎꯋꯣ ꯍꯥꯏꯗꯤ ꯑꯗꯨꯗꯨꯒ ꯑꯩꯈꯣꯏꯒꯤꯗꯁꯨ ꯑꯗꯨꯝ ꯍꯦꯛꯑꯣꯕ ꯑꯗꯨꯗꯣꯅ ꯍꯥꯏꯗꯤ ꯌꯨꯝꯗ ꯂꯦꯡꯗꯅ ꯄꯥꯟꯖꯔꯗꯤ ꯑꯗꯨꯝ ꯆꯥꯔꯦꯗꯅ ꯑꯗꯨꯝ ꯉꯪꯩꯅ ꯆꯥꯅꯤꯡꯕ ꯃꯇꯝꯗ
ꯍꯣꯏ ꯌꯥꯏꯦ ꯑꯗꯣ ꯏꯆꯦ ꯍꯥꯏꯗꯤ ꯑꯩꯅ ꯂꯥꯛꯄꯗꯨꯗ ꯍꯥꯏꯗꯤ ꯂꯐꯨꯊꯔꯣ ꯑꯃ ꯉꯍꯥꯟꯗꯒꯤ ꯑꯩꯈꯣꯏ ꯁꯤꯗ ꯂꯩꯔꯤ ꯂꯩꯔꯦ ꯑꯗꯣ ꯑꯩ ꯄꯣꯔꯛꯀꯦ ꯍꯌꯦꯡ ꯅꯨꯡꯊꯤꯟꯁꯦ ꯍꯦꯛꯇ ꯂꯥꯛꯑꯒꯦ ꯑꯗꯨꯒ ꯂꯐꯨꯊꯔꯣ ꯁꯤꯡꯖꯨ ꯆꯥꯁꯤꯗꯅ ꯀꯣꯕꯤ ꯈꯔꯒ ꯇꯧꯔꯒ
ꯍꯣꯏ ꯌꯥꯏꯌꯦꯦ ꯑꯩ ꯑꯩꯁꯨ ꯁꯤꯡꯖꯨꯒꯤ ꯑꯇꯩ ꯀꯔꯤ ꯀꯔꯤ ꯃꯆꯜ ꯍꯥꯏꯗꯤ ꯁꯨꯝ ꯐꯪꯒꯦꯗꯣ ꯍꯥꯏꯗꯤ ꯁꯨꯝ ꯌꯦꯡꯉꯝꯒꯦ
ꯎꯝ ꯍꯥꯏꯗꯤ ꯑꯩꯗꯤ ꯍꯥꯏꯗꯤ ꯁꯤꯡꯖꯨꯁꯦ ꯍꯥꯏꯕꯗꯤ ꯃꯤ ꯃꯤ ꯁꯤꯡꯖꯨꯒꯨꯝꯕ ꯍꯧꯖꯤꯛꯀꯥꯟꯒꯤ ꯆꯥꯅꯔꯤꯁꯤꯗ ꯁꯨꯝ ꯆꯥꯅꯕꯁꯤꯗ ꯍꯥꯏꯕꯗꯤ ꯍꯧꯖꯤꯛꯀꯥꯟ ꯃꯅꯥ ꯃꯁꯤꯡ ꯁꯤꯡꯖꯨꯒꯁꯦ ꯄꯥꯛꯅ ꯆꯥꯅꯈꯤꯗ꯭ꯔꯦꯗꯅ
ꯑꯗꯨ ꯑꯗꯨꯅꯤꯖꯥꯒꯗ ꯍꯧꯗꯤ ꯃꯤ ꯃꯤꯅ ꯃꯍꯨꯠ ꯂꯣꯏꯅ ꯁꯤꯟꯈ꯭ꯔꯦ
ꯑꯗꯨꯅꯦ ꯍꯥꯏꯗꯤ ꯃꯪꯒꯟꯒꯨꯝꯕꯗꯣ ꯂꯥꯎꯊꯣꯛꯑꯒꯕꯨ ꯑꯣꯏꯔꯣ ꯑꯗꯒꯤ ꯑꯄꯣꯛꯄꯗꯣ ꯉꯧꯔꯒ ꯁꯨꯒꯥꯏꯕꯗꯨꯒꯨꯝꯕ ꯑꯗꯒꯤ ꯕꯦꯁꯣꯟ ꯂꯣꯟꯔꯒ ꯑꯗꯒꯤ ꯊꯣꯏꯗꯤꯡꯁꯨ ꯑꯩꯉꯣꯟꯗ ꯈꯔ ꯂꯩꯕ ꯑꯗꯨꯁꯨ ꯄꯨꯔꯛꯑꯒ ꯊꯣꯏꯗꯤꯡꯒꯇꯧ ꯉꯧꯔꯒ ꯑꯗꯨꯃꯥꯏꯅ ꯍꯥꯏꯗꯤ ꯃꯅꯥ ꯃꯁꯤꯡꯒꯤ ꯑꯣꯏꯕ ꯁꯤꯡꯖꯨꯗꯣ ꯑꯗꯨ ꯆꯥꯗꯕ ꯀꯨꯏꯔꯦ ꯑꯗ ꯆꯥꯁꯦ ꯑꯩꯆꯦ
ꯌꯥꯏꯌꯦ ꯆꯥꯁꯦ ꯂꯥꯛꯑꯣ ꯂꯥꯛꯑꯣꯗ
ꯍꯣꯏ ꯑꯗꯣ ꯎꯝ ꯁꯤ ꯍꯣꯏꯒꯤ ꯑꯗꯨꯗꯥꯏꯗ ꯈꯔꯕꯨꯗꯤ ꯆꯠꯂꯝꯒꯅꯤ ꯑꯗꯣ ꯕꯦꯀꯔꯤ ꯑꯃ ꯂꯩꯕꯗꯣ ꯑꯗꯨ ꯍꯧꯖꯤ ꯁ ꯑꯗꯨꯝ ꯍꯥꯏꯗꯤ ꯑꯆꯥꯄꯣꯠ ꯀꯩꯀꯩ ꯋꯥꯇꯤꯟ ꯀꯩꯀꯩ ꯑꯗꯨꯝ ꯁꯥꯕ ꯈꯣꯠꯄ ꯇꯧꯔꯤꯕꯣ
ꯑꯧ ꯁꯥꯔꯤꯕ ꯃꯥꯜꯜꯂꯤ ꯃꯣꯏꯒꯤꯗꯤ ꯑꯗꯣ ꯑꯩꯈꯣꯏꯁꯨ ꯍꯥꯏꯗꯤ ꯄꯥꯛꯇ ꯆꯠꯂꯨꯗ꯭ꯔꯦꯕꯀꯣ
ꯑꯥ
ꯑꯗꯣ ꯃꯤ ꯀꯩꯀꯥ ꯑꯗꯨꯝ ꯍꯥꯏꯗꯤ ꯄꯣꯠ ꯆꯩꯩ ꯂꯧꯕ ꯂꯥꯛꯄꯀ ꯑꯗꯨꯒꯨꯝꯕꯒꯗꯤ ꯁꯨꯝ ꯎꯏꯉꯦꯕ ꯎ ꯍꯒ ꯃꯥ
ꯎꯝ ꯑꯗꯣꯅꯦ ꯍꯥꯏꯗꯤ ꯉꯍꯥꯛꯈꯣꯏ ꯏꯆꯦ ꯍꯣꯏꯗ ꯂꯥꯛꯄꯗ ꯑꯩꯅ ꯃꯣꯏ ꯕꯦꯛ ꯀꯔꯤꯗꯒꯤꯩ ꯂꯧꯔꯒ ꯑꯩꯈꯣꯏ ꯋꯥꯇꯤꯟ ꯐꯣꯡ ꯐꯣꯡ ꯁꯥꯕ ꯆꯥꯕꯗꯣ ꯑꯗꯨꯗꯣ ꯑꯁ ꯍꯥꯏꯗꯤ ꯍꯌꯦꯡ ꯁꯤꯡꯖꯨ ꯆꯥꯕꯗꯨꯗ ꯃꯣꯏ ꯁꯥꯔꯒꯗꯤ ꯋꯥꯇꯤꯟ ꯑ ꯁꯥ ꯅꯧꯅꯒ ꯆꯥꯔꯗꯤ ꯍꯦꯟꯅ ꯄꯛꯅꯩꯗꯅ
ꯎꯝ ꯍ ꯌꯥꯏꯌꯦ ꯑꯗꯨꯃꯥꯏꯅ ꯆꯥꯔꯁꯨ ꯍꯥꯏꯗꯤ ꯁꯤꯡꯖꯨ ꯆꯥꯕꯁꯤꯗ ꯑꯗꯨꯃꯥꯏꯅ ꯍꯥꯞꯄꯗ ꯑꯗꯨꯝ ꯍꯥꯎꯅꯤꯗꯅ
ꯎꯝ
ꯑꯗꯨꯗꯨꯅ ꯑꯗꯨꯃꯥꯏꯅ ꯆꯥꯁꯦ ꯍꯥꯏꯔꯁꯨ ꯌꯥꯏꯌꯦ ꯑꯗꯨꯝ ꯂꯥꯛꯑꯣ ꯅꯪꯗꯣ ꯍꯥꯏꯗꯤ ꯉꯟꯅ ꯈꯔ ꯉꯟꯅ ꯑꯗꯨꯝ ꯂꯥꯛꯑꯣꯕ ꯑꯗꯨꯒꯁꯦ ꯌꯥꯔꯒ ꯂꯣꯏꯔꯒ ꯑꯗꯨꯝ ꯍꯔꯁꯤ ꯀꯥ ꯌꯥꯕꯗꯅ
ꯎꯝ ꯑꯗꯨ ꯏꯆꯦ ꯍꯥꯏꯗꯤ ꯆꯥꯒꯤꯗꯤꯅꯦ ꯆꯉꯥꯡ ꯇꯧꯔꯔꯣꯏꯁꯦ ꯍꯥꯏꯗꯤ ꯑꯩꯒꯤ ꯍꯟꯗꯛ ꯑꯃ ꯑꯩꯈꯣꯏ ꯑꯁꯣꯝꯒꯤ ꯃꯃꯥꯡ ꯂꯝꯄꯥꯛꯇ ꯃꯦꯂꯥ ꯑꯃ ꯇꯧꯈꯤꯕꯗꯣ ꯑꯗꯨꯗ ꯍꯥꯏꯗꯤ ꯃꯣꯏꯒꯤ ꯑ ꯍꯥꯏꯗꯤ ꯆꯥ ꯃꯅꯥꯒꯨꯝꯕꯒꯤ ꯍꯥꯏ ꯍꯥꯏꯇꯥꯔꯦꯅꯦ ꯄ꯭ꯔꯗꯛ ꯑꯗꯨ ꯃꯌꯥꯝ ꯇꯧꯕꯗꯨꯗ ꯑꯩ ꯒ꯭ꯔꯤꯟ ꯇꯤ ꯑꯃ ꯕꯣꯇꯜ ꯑꯃ ꯂꯧꯔꯛꯑꯦꯕꯀꯣ ꯑꯩꯅ ꯑꯗꯨꯗꯣ ꯑꯁ ꯒ꯭ꯔꯤꯟ ꯇꯤ ꯑꯗꯨꯗꯣ ꯍꯥꯏꯗꯤ ꯃꯣꯏꯅ ꯀꯪꯍꯜꯂꯒ ꯑꯗꯨꯝ ꯐꯖꯅ ꯁꯦꯝꯃꯛꯑꯕꯅꯦ ꯑꯗꯣ ꯑꯩ ꯂꯣꯜꯂꯒ ꯊꯛꯄꯗ ꯑꯩꯗꯤ ꯃꯅꯝ ꯀꯌꯥꯝ ꯁꯤꯔꯒ ꯌꯥꯝ ꯍꯥꯎꯋꯦꯕ ꯑꯗꯣ ꯑꯗꯨ ꯑꯣꯏꯅ ꯇꯧꯁꯤꯅꯦ ꯑꯩ ꯑꯗꯨ ꯍꯌꯦꯡ ꯈꯔ ꯄꯣꯔꯛꯀꯦ
ꯍꯣꯏ ꯌꯥꯏ ꯍꯥꯏꯗꯤ ꯑꯅꯧꯕꯁꯨ ꯑꯗꯨꯝ ꯌꯦꯡꯉꯒ ꯊꯛꯄ ꯈꯣꯠꯄꯗ ꯑꯗꯨꯝ ꯌꯥꯏꯑꯕ ꯍꯥꯏꯗꯤ ꯃꯍꯥꯎꯗꯣ ꯍꯦ ꯇꯪꯕ ꯇꯣꯉꯥꯟ ꯇꯣꯉꯥꯟꯕꯗꯣ ꯑꯗꯣ ꯑꯗꯨꯃꯥꯏꯅ ꯇꯧꯔꯁꯨ ꯑꯗꯨꯝ ꯌꯥꯏ ꯍꯦꯛ ꯄꯨꯔꯛꯑꯣ ꯑꯗꯨꯗꯨꯒ ꯁꯤꯡꯖꯨꯗꯨꯨꯃ ꯁꯨꯔꯁꯦ ꯑꯗꯨꯗꯨꯒ ꯆꯥꯔꯒꯄꯒ ꯅꯪꯅ ꯍꯦꯛꯅꯤꯡꯉꯦ ꯍꯥꯏꯔꯤꯕ ꯅꯣꯡꯃꯪꯈꯥꯗꯨꯁꯨ ꯑꯗꯨꯝ ꯍꯦꯛꯑꯣ ꯑꯗꯒꯤ ꯅꯪ ꯎꯈꯨꯝ ꯍꯦꯛꯀꯦ ꯍꯥꯏꯔꯁꯨ ꯨ ꯍꯦꯛꯑꯣ ꯑꯗꯨꯗꯨꯒ ꯊꯨꯝꯐꯝ ꯃꯤ ꯀꯌꯥꯗꯁꯨ ꯊꯣꯛ ꯊꯣꯛꯑꯁꯦꯕ ꯔꯨꯗꯤ ꯁꯍꯔ ꯑꯗꯣ ꯅꯪꯅ ꯂꯥꯛꯄꯀꯥꯟꯗ ꯅꯣꯏꯁꯤꯡꯒꯣ ꯑꯗꯒꯤ ꯍꯥꯏꯗꯤ ꯊꯕꯤꯒꯨꯝꯕ ꯍꯥꯏꯗꯤ ꯄꯥꯟꯕ ꯍꯦꯛ ꯀꯌꯥꯗ ꯂꯩꯔꯗꯤ ꯑꯗꯨꯝ ꯍꯦꯛꯆꯤꯜꯂꯛꯑꯣ
ꯌꯥꯏꯌꯦ ꯏꯆꯦ ꯑꯗꯣ ꯊꯕꯤꯁꯦ ꯐꯅꯌꯥꯝꯅ ꯍꯦꯛꯇꯣꯒꯤ ꯂꯣꯏꯁꯤꯜꯂꯛꯄ ꯇꯥꯏꯃꯤꯡꯕꯨꯗꯤ ꯑꯣꯏꯔꯦꯕ ꯑꯗꯣ ꯁꯨꯝ ꯂꯦꯝꯍꯧꯕ ꯈꯔ ꯑꯗꯨꯝ ꯃꯉꯥ ꯑꯃ ꯇꯔꯥ ꯑꯃꯗꯤ ꯑꯗꯨꯝ ꯄꯥꯟꯕꯅꯦ ꯑꯗꯣ ꯏꯆꯦꯒꯤ ꯑꯣꯏꯅ ꯍꯦꯛꯇ ꯍꯌꯦꯡꯁꯦ ꯍꯦꯛꯒꯂꯑꯒꯦ ꯇꯒ ꯄꯨꯣꯔꯥꯑꯒꯦ
ꯍꯣꯏ ꯌꯥꯏꯌꯦꯦ ꯄꯨꯔꯛꯑꯣ ꯑꯗꯣ ꯅꯪ ꯅꯊꯟꯇ ꯂꯥꯛꯇꯣꯏꯔꯣ
ꯑꯩ ꯑꯩꯁꯦ ꯏꯊꯟꯇ ꯂꯥꯛꯄꯗꯤ ꯁꯨꯝ ꯂꯥꯛꯅꯈꯤꯗ꯭ꯔꯕꯅꯤꯅ ꯅꯨꯡꯉꯥꯏꯇ꯭ꯔꯦ ꯑꯗꯣ ꯑꯩꯈꯣꯏꯖꯤꯛ ꯃꯅꯤꯡꯗꯒꯤ ꯏꯅꯥꯎꯄꯤ ꯑꯃ ꯂꯩꯌꯦ ꯃꯥꯒ ꯇꯧꯔꯒ ꯂꯥꯛꯃꯤꯟꯅꯔꯒꯦ
ꯑꯣꯍꯣ ꯌꯥꯏꯌꯦ ꯌꯥꯏꯌꯦ ꯂꯥꯛꯃꯤꯟꯅꯋ ꯑꯗꯨꯝ ꯍꯥꯏꯗꯤ ꯅꯪꯗꯨꯅꯊꯟꯗꯣꯛ ꯂꯥꯛꯄ ꯇꯜꯂꯦꯅ ꯍꯥꯏꯁꯨ ꯑꯗꯨꯝ ꯑꯉꯥꯡꯗꯨꯒ ꯑꯗꯨꯝ ꯂꯥꯛꯃꯤꯟꯅꯩ ꯀꯩꯁꯨꯝ ꯀꯥꯏꯗꯦꯕ ꯁꯖꯨꯔ ꯆꯥꯕ ꯍ ꯁꯤ ꯃꯤ ꯍꯥꯏꯗꯤ ꯌꯥꯝꯅ ꯆꯥꯕꯗꯤ ꯅꯨꯡꯉꯥꯏꯇꯦꯗ
ꯍꯣꯏ ꯑꯗꯨꯅꯦ ꯍꯥꯏꯗꯤ ꯁꯤꯡꯖꯨꯁꯤꯗꯤ ꯃꯤ ꯈꯔ ꯌꯥꯝ ꯆꯥꯃꯤꯟꯅꯔꯒ ꯍꯧꯧ ꯍꯧꯧ ꯇꯧꯕꯁꯤꯅ ꯍꯥꯎꯋꯦꯕ ꯌꯨꯝꯗꯒ ꯏꯊꯟꯇ ꯁꯨꯔꯒ ꯑꯗꯨꯒ ꯆꯥꯕꯁꯤꯗꯤ ꯍꯥꯏꯗꯤ ꯐꯅ ꯃꯆꯜꯗꯣ ꯍꯥꯎꯔꯒꯁꯨ ꯑꯩꯈꯣꯏ ꯁꯤꯡꯖꯨꯒꯤ ꯃꯍꯥꯎ ꯑꯃꯩ ꯋꯥꯠ ꯋꯥꯠꯄꯗꯧꯅ
ꯎꯝ ꯑꯗꯨꯅꯤ
ꯎꯝ ꯑꯗꯣ ꯏꯆꯦ ꯍꯥꯏꯗꯤ ꯏꯆꯦꯕꯨ ꯑꯩꯈꯣꯏ ꯇꯤꯜꯍꯧ ꯃꯔꯨ ꯀꯥꯕꯤ ꯃꯆꯥ ꯃꯅꯥꯒ ꯃꯔꯨꯒ ꯆꯥꯕꯤ ꯃꯆꯥ ꯃꯆꯥꯗꯣ ꯑꯗꯨ ꯄꯥꯝꯕꯤꯕ꯭ꯔꯣ ꯑꯗꯨ ꯑ ꯄꯥꯝꯃꯗꯤ ꯑꯩꯒꯤ ꯌꯥꯝ ꯐꯩ ꯍꯌꯦꯡ ꯆꯔꯥ ꯑꯃ ꯄꯨꯣꯔꯛꯀꯦ
ꯌꯥꯏꯌꯦ ꯄꯨꯔꯛꯑꯣ ꯍꯥꯏꯗꯤ ꯆꯝꯊꯣꯡꯒꯨꯝꯕ ꯑꯗꯒꯤ ꯏꯔꯣꯟꯝꯕꯒꯨꯝꯕꯗ ꯍꯥꯞꯄꯗ ꯌꯥꯝ ꯍꯥꯎꯋꯤꯗꯅ
ꯑ ꯑꯗꯨꯅꯦ ꯍꯥꯎꯕꯅꯦ ꯑꯗꯒꯤ ꯑꯁ ꯑꯗꯨꯒꯨꯝꯕꯁꯤꯗꯤ ꯍꯥꯏꯗꯤ ꯑꯩꯈꯣꯏꯅ ꯎ ꯌꯦꯟꯒꯨꯝꯕ ꯀꯩꯒꯨꯝꯕ ꯊꯣꯡꯕꯗ ꯑꯣꯏꯔꯁꯨ ꯑꯩꯈꯣꯏꯒꯤ ꯑꯩꯈꯣꯏ ꯃꯔꯥ ꯀꯩꯀꯥꯁꯦ ꯐꯖꯅ ꯊꯠꯇꯜꯂꯒ ꯆꯥꯝꯊꯣꯛꯄꯤꯔꯒ ꯍꯥꯏꯗꯤ ꯃꯄꯨꯟ ꯃꯄꯨꯟꯒ ꯇꯧꯔꯒ ꯊ ꯊꯥꯗꯔꯒ ꯆꯥꯕꯁꯦ ꯑꯁ ꯃꯍꯥꯎ ꯑꯃꯅꯤꯗ ꯃꯁꯤ ꯑꯗꯣ ꯑꯩꯁꯦ ꯍꯥꯏꯗꯤ ꯍꯌꯦꯡꯁꯦ ꯏꯆꯦꯍꯣꯏꯔꯣꯝꯗ ꯂꯥꯛꯄꯗ ꯑꯩꯁꯦ ꯀꯩꯅꯣꯣꯔꯣꯝꯗꯒꯤ ꯍꯥꯏꯗꯤ ꯏꯆꯦꯍꯣꯏ ꯑꯗꯣꯝꯗꯒꯤ ꯐꯅꯦꯛ ꯑꯃꯁꯨ ꯂꯧꯒꯗꯕ ꯂꯩꯕꯅꯦꯕ ꯑꯗꯨꯁꯨ ꯂꯧꯔꯒ ꯀꯦ